ꯑꯥꯎ
ꯎꯝ
ꯂꯥꯛꯇ
ꯅꯠꯇꯦ ꯂꯥꯛꯑꯦ ꯅꯠꯇꯦ ꯍꯧꯖꯤꯛꯀꯤ ꯁꯥꯟꯅꯈꯤꯕꯗꯣ ꯑꯗꯨꯗꯨꯅꯦ ꯑꯩꯅ ꯍꯥꯏꯕꯗꯤ ꯅꯪꯅ ꯇꯧꯔꯛꯄ ꯅꯠꯇ꯭ꯔꯥ ꯍꯥꯏꯁꯦ
ꯑꯩꯅ ꯇꯧꯔꯛꯄꯅꯦ ꯁꯤꯖꯨ ꯇꯧꯔꯛꯄꯅꯦ ꯁꯤꯅ ꯇꯧꯔꯛꯄꯗꯣ ꯌꯥꯗꯦ ꯍꯥꯏꯗꯨꯗꯤ ꯕꯤꯖꯤ ꯑꯗꯨꯝ ꯂꯩꯌꯦꯅ
ꯍ ꯍꯣꯏ ꯍ ꯁꯤ ꯑꯃꯨꯛ ꯇꯥꯛ ꯂꯥꯛꯑꯒꯦ
ꯁꯤ ꯅꯨꯡꯉꯥꯏꯁꯦ
ꯋꯥꯔꯤꯁꯤꯁꯨ ꯈꯔ ꯅꯨꯡꯉꯥꯏꫪꯤ
ꯉꯁꯥꯏꯒꯤ ꯏꯪꯂꯦꯟꯗ ꯄꯣꯄꯨꯂꯔ ꯏꯟꯇꯤꯀ꯭ꯋꯤꯇꯤꯁ ꯄꯣꯄꯨꯂꯔ ꯇ꯭ꯔꯦꯆꯔ ꯍꯥꯏꯅ ꯈꯪꯅꯔꯝꯃꯦ ꯍꯥꯏꯗ꯭ꯔꯥ
ꯎꯝ
ꯑꯗꯨꯃꯥꯏꯅ ꯑꯇꯣꯞꯄ ꯂꯝꯁꯤꯡꯗꯁꯨ ꯃꯃꯤꯡ ꯃꯥꯏ ꯃꯥꯏ ꯃꯃꯤꯡ ꯊꯣꯜꯂꯒ ꯈꯪꯅꯔꯝꯃꯦꯕ
ꯎꯝ
ꯑꯗꯨꯗꯨꯅꯤꯗ ꯑꯩꯅ ꯍꯥꯏꯅꯤꯡꯉꯤꯁ ꯑꯦꯛꯖꯥꯝꯄꯜ ꯍꯥꯏꯔꯛꯀꯦꯕ
ꯎꯝ
ꯁꯤ ꯖꯔꯃꯟꯁꯤꯗꯅꯦ ꯖꯔꯃꯟꯗ ꯕꯣꯁ ꯀꯨꯟꯗꯦ ꯀꯧꯋꯦꯕ ꯊꯣꯛꯣꯂꯣꯁꯦ ꯕꯣꯜ ꯀꯨꯟꯗꯦ ꯍꯥꯏꯅ ꯈꯪꯅꯔꯝꯃꯦꯕ
ꯝ
ꯑꯗꯒꯤ ꯁꯤ ꯑꯥꯏꯔꯤꯁ ꯁꯤꯖꯤꯗ ꯕꯤꯌꯥꯂꯣꯏ ꯗ꯭ꯁ
ꯥꯡꯗ ꯃꯥꯏ ꯃꯥꯏ ꯂꯝꯗ ꯈꯪꯗꯕ ꯎꯗꯤ ꯑꯩꯈꯣꯏꯁꯦ ꯌꯥꯝ ꯂꯥꯡꯕ꯭ꯔꯥ
ꯎꯝ
ꯌꯥꯝ ꯗꯤꯁꯇꯞ ꯌꯥꯝ ꯇꯧꯏ ꯑꯣ ꯃꯖꯦꯛꯀꯤ ꯑ ꯁꯤꯁꯦ ꯀꯣꯂꯤ ꯐꯦꯡꯐꯝ ꯑꯣꯏꯕꯁꯤꯗꯅꯦ ꯌꯥꯝ ꯂꯥꯡꯕ ꯎ
ꯍꯣꯏ ꯌꯥꯝ ꯂꯥꯡꯏ
ꯅ ꯄ ꯕꯤ ꯋꯥꯔꯤ ꯋꯥꯔꯤ ꯆꯗꯔꯤꯦ ꯈꯥꯒꯔꯤ ꯂꯥꯋꯥ ꯀꯥꯗꯨꯁꯤꯗ
ꯍꯦꯟꯖꯤꯜꯅ ꯐꯪꯉꯨ
ꯍꯥꯏꯔꯕꯨꯗꯤ ꯍꯦꯟꯖꯤꯜꯂꯦꯕꯨꯗꯤ ꯎꯝ ꯍꯥꯢꯔꯛꯑꯣ ꯑꯗꯨꯗꯤ
ꯅꯪ ꯍꯧꯖꯤꯛꯀꯤꯗꯣ ꯅꯪ ꯅꯤꯡꯁꯤꯡꯕ ꯉꯝꯒꯗ꯭ꯔꯥ
ꯑꯩ ꯅꯤꯡꯁꯤꯡꯉꯣꯏ ꯑꯗꯨꯗꯤ ꯑꯗꯨ ꯇꯥꯔꯦ
ꯅꯪ ꯀꯔꯤ ꯇꯥꯎꯔꯤ ꯍꯧꯖꯤꯛ
ꯎꯝ ꯑꯩ ꯍꯧꯖꯤꯛꯁꯦ ꯍꯋꯥꯏ ꯃꯥꯜꯂꯝꯕꯅꯦ ꯇꯤꯟ ꯂꯣꯏ ꯆꯥꯔꯕ ꯍꯋꯥꯏꯁꯦ
ꯍ ꯍ ꯍ ꯍ
ꯑꯩ ꯂꯥꯏꯔꯤꯛ ꯇꯝꯕꯒꯤ ꯃꯉꯥꯜ ꯐꯪꯗ꯭ꯔꯕ ꯑꯉꯥꯡ ꯑꯣꯏꯔꯤꯕꯅꯤ ꯍꯧꯖꯤꯛ
ꯎ ꯑꯗ ꯑꯃꯅ ꯐꯥꯔ ꯇꯥꯛꯁꯤꯜꯂꯛ ꯑꯃꯅ ꯐꯥꯔ ꯇꯥꯛꯁꯤꯜꯂꯛꯄꯅꯦꯕ ꯑꯗꯨꯗꯤ
ꯃꯥꯅꯦ ꯐꯔꯒ ꯒꯥꯟ ꯄꯣꯢꯟ ꯗꯅꯦ
ꯁꯦ ꯑꯩꯒꯤ ꯍꯥꯏꯐꯝ ꯊꯣꯛꯄ ꯍꯥꯏꯔꯒꯦ
ꯂ ꯇ ꯂꯝ ꯊꯌꯥꯗꯤ
ꯖꯔꯃꯟꯗ ꯕꯣꯁ ꯀꯨꯟꯇꯤ
ꯎꯝ
ꯐ꯭ꯔꯥꯟꯁꯇ ꯇ꯭ꯔꯦꯗꯤꯁꯟꯁ ꯄꯣꯄꯨꯂꯔꯤꯦꯁ ꯑꯗꯒꯤ ꯏꯇꯥꯂꯤꯗ ꯇ꯭ꯔꯦꯂꯤꯗꯤꯌꯣꯅꯤ ꯄꯣꯄꯨꯂꯔꯤ
ꯑꯩꯈꯣꯏꯗꯤ ꯁꯤ ꯋꯥꯔꯤꯁꯤꯗꯤ ꯂꯣꯏ ꯇꯣꯛꯑꯒꯦ ꯌꯥꯔꯦ ꯑꯩꯈꯣꯢꯒꯤ ꯋꯥꯔꯤꯁꯤꯗꯤ ꯐꯖꯃꯥꯟꯗꯕ ꯑꯣꯏꯗ꯭ꯔꯣ ꯑꯁꯤ ꯉꯥꯛꯇꯈꯅ ꯇꯥꯔ ꯂꯩꯔꯁꯦ ꯂꯥꯏꯔꯤꯛ ꯂꯥꯏꯁꯨ ꯑꯣꯏꯅ ꯇꯥꯛꯅꯔꯦꯅ
ꯅꯪꯗꯨ ꯍꯥꯏꯔꯛꯑꯣꯅꯦ ꯑꯩ ꯃꯔꯛ ꯃꯔꯛꯇ ꯍꯥꯏꯔꯛꯀꯦꯅꯤ ꯂꯥꯏꯔꯤꯛ ꯂꯥꯏꯁꯨꯒꯤ
ꯎ ꯑꯩꯅ ꯈꯪꯅꯤꯡꯕꯁꯦ
ꯍꯥꯏꯔꯛꯑꯣ ꯅꯪ ꯈꯪꯅꯤꯡꯕ ꯍꯥꯏꯔꯛꯑꯣ
ꯅꯦꯠꯒꯤ ꯑꯦꯠꯖꯥꯝ ꯁꯦ ꯀꯔꯤ ꯀꯔꯤꯗꯤ ꯃꯔꯨ ꯑꯣꯢ ꯄꯥꯕ ꯌꯥꯕꯁꯦ
ꯑꯦ ꯑꯩꯅ ꯍꯥꯏꯔꯤꯁꯦ ꯍꯪꯉꯛꯄ ꯌꯥꯕꯅꯤ
ꯑꯣꯕꯔꯕ ꯌꯥꯝ ꯋꯥꯔꯤꯔ ꯏꯗꯤꯦ
ꯅꯪ ꯁꯤ ꯍꯪꯉꯛꯄ ꯌꯥ ꯍꯤꯖꯔ ꯁꯤꯒꯤ ꯑꯩꯅ ꯍꯥꯏꯕ ꯍꯧꯖꯤꯛꯀꯤ ꯐ꯭ꯔꯥꯟꯁꯇ ꯈꯪꯅꯕꯤ ꯖꯔꯃꯟꯗ ꯈꯪꯅꯕꯤ ꯁꯤ ꯍꯪꯉꯛꯄ ꯌꯥꯏ ꯁꯤꯅ ꯐꯣꯛꯂꯣꯜꯒꯤ ꯃꯃꯤꯡ ꯂꯩꯔꯗ꯭ꯔꯥ ꯎ ꯍꯪꯕ ꯌꯥꯎꯋꯦ ꯁꯤ ꯂꯩꯔ ꯁꯤ ꯅꯠꯇꯕ ꯏꯄꯤꯛꯁꯦ
ꯑꯝ
ꯢꯄꯤꯛꯁꯦ ꯑꯩꯈꯣꯏꯒꯤ
ꯕ ꯑꯣ ꯀꯕ꯭ꯌ
ꯎ ꯑꯦꯄꯤꯛꯁꯦ ꯏꯟꯗꯤꯌꯥꯒꯤ ꯑꯦꯄꯤꯛꯁꯦ ꯃꯍꯥꯚꯥꯔꯠ ꯔꯥꯃꯥꯌꯟ ꯑꯣꯏꯗ꯭ꯔꯥ ꯑꯗꯨꯃꯥꯏꯅ ꯑꯗꯨꯃꯥꯏꯅꯁꯨ ꯑꯇꯣꯞꯄ ꯂꯝꯒꯤꯁꯨ ꯂꯩꯌꯦꯕ ꯑꯗꯨꯁꯤꯡꯗꯨꯒꯤꯁꯨ ꯍꯪꯉꯦꯕ
ꯎꯝ ꯑꯣ ꯔ ꯀꯌꯎꯦꯅꯤꯩꯅ ꯁꯤꯅꯕꯥꯗ ꯑꯠꯇꯅ
ꯁꯃꯥꯏꯟꯃ ꯍꯥꯄꯗ ꯁꯤꯅꯦꯕ ꯑꯩꯈꯣꯏ ꯈꯥꯝꯕ ꯊꯣꯏꯕꯤ ꯁꯩꯔꯦꯡꯁꯤꯅ ꯑꯃꯨꯛ ꯂꯣꯀꯦꯜ ꯢꯄꯤꯛꯒꯤ ꯇꯥꯏꯞꯁ ꯊꯝꯃꯦꯕ
ꯎꯝ
ꯑꯗꯨꯃꯥꯏꯅ ꯃꯥ ꯒ꯭ꯔꯤꯁꯀꯤ ꯏꯂꯤꯠ ꯑꯣ ꯗꯤ ꯁꯤꯅꯤ ꯀꯥꯏꯅ ꯍꯥꯏꯕꯗꯣ ꯈꯪꯕ ꯅꯠꯇ꯭ꯔꯣ
ꯄꯣꯈꯒꯗꯤ ꯌꯥꯏ
ꯅꯠꯇꯦ ꯋꯥꯔꯤ ꯃꯃꯤꯡꯅꯤ ꯏꯒꯦꯗꯣ ꯗꯤ ꯁꯤꯗꯤ
ꯇꯥꯔꯤ
ꯑꯁꯤ ꯗꯔꯤꯁꯄꯤ ꯏꯄꯤꯛ ꯑꯗꯒꯤ ꯐꯤꯟꯂꯦꯟꯒꯤ ꯀꯥꯂꯦꯟꯕꯂꯥꯀꯁꯨ ꯇꯥꯗꯦ
ꯑꯥꯎ ꯇꯗꯤ ꯈꯂꯦꯕꯂ ꯀ
ꯇꯥꯔꯛꯑꯅꯤ ꯇꯥꯔꯛꯅꯤꯁꯦ ꯑꯅꯧꯕ ꯑꯣꯏꯅ ꯑꯣꯏꯅꯒ ꯊꯣꯛꯇꯅꯕ
ꯇꯁꯤꯂ
ꯇꯥꯁꯤꯅ ꯐꯤꯟꯂꯦꯟꯒꯤ ꯑꯦꯄꯤꯛꯅ ꯀꯥꯂꯦꯕꯂꯥ ꯐ꯭ꯔꯥꯟꯁꯀꯤꯅ ꯆꯦꯝꯁꯟ ꯗꯤ ꯔꯣꯂꯦꯟ
ꯎꯝ
ꯁꯍꯅꯃ ꯁꯤꯅ ꯏꯔꯥꯟꯒꯤ ꯁꯍꯅ ꯑꯃ ꯅꯪ ꯁꯤ ꯁꯨꯡꯁꯣꯏ ꯁꯣꯏꯗꯅꯅꯦ ꯍꯥꯖꯤꯟ ꯍꯖꯤꯟ ꯇꯥꯗ꯭ꯔꯔꯕꯅꯦ ꯍꯌꯦꯡ ꯑꯣꯖꯥ ꯁꯅꯥꯇꯣꯝꯕꯤꯅꯅꯦ ꯍꯟꯖꯤꯟ ꯍꯟꯖꯤꯟ ꯍꯥꯏꯗꯣꯏꯅꯦ ꯑꯗꯒꯤ
ꯃꯥꯒꯤ ꯑꯃ ꯅꯥꯏꯟꯇꯤꯟ ꯑꯩꯠꯇꯤ ꯐꯣꯔꯗ ꯅꯦꯁꯅꯦꯜ ꯂꯥꯏꯕ꯭ꯔꯦꯔꯤ ꯆꯠꯂꯤ ꯍꯥꯏꯕꯩ ꯇ
ꯎꯝ ꯑꯗꯨꯝ ꯇꯥꯗꯕꯅꯤ ꯁꯤꯗꯤ ꯃꯥꯅ ꯇꯥꯛꯂꯛꯄꯗ ꯂꯨꯁꯤꯌꯥꯒꯤ ꯕꯥꯏꯂꯤꯅꯤ
ꯎꯝ
ꯐꯤꯟꯂꯤꯦꯟꯖꯤ ꯑꯃ ꯁꯨꯡꯁꯣꯏ ꯁꯣꯏꯌꯥꯂꯣꯖꯪ ꯀꯥꯂꯃꯕꯥꯁ
ꯀꯜꯂꯤꯂꯤꯌꯥꯕ ꯆꯂ ꯀꯂꯦꯕꯂ ꯈꯂꯕꯂ
ꯕꯂꯥꯡꯗ ꯚꯂ
ꯕꯥꯂꯥ
ꯕꯤ ꯑꯦ ꯑꯦꯜ ꯑꯦ ꯚꯂꯥ
ꯀꯥꯂꯂꯤꯌꯥꯕꯥꯂꯥ
ꯎꯝ ꯀꯂꯦꯕꯂ
ꯎꯝ
ꯁꯦ ꯍꯥꯏꯔꯛꯀꯦ ꯅꯪꯅ ꯈꯔ ꯑꯩ ꯈꯜꯂ ꯈꯜꯂꯒ ꯍꯥꯏꯔꯛꯀꯦ
ꯍꯣꯏ
ꯉꯁꯥꯏꯒꯤ ꯑꯩ ꯅꯪ ꯍꯪꯉꯛꯀꯦꯀꯣ ꯑꯩꯗꯤꯠ ꯅꯪꯉꯣꯟꯗ ꯉꯁꯥꯏꯒꯤ ꯐꯦꯛꯂꯣꯗꯣ ꯀꯅꯥꯅ ꯁꯤꯖꯤꯟꯅꯍꯤ ꯏꯍꯥꯟ ꯍꯥꯟꯅ
ꯑꯥꯠ ꯑꯔ ꯑꯦꯝ ꯗꯣꯔꯁꯟ
ꯐꯣꯛꯂꯣꯔꯖꯤꯗꯤ
ꯈꯣꯛꯂꯣꯔꯗꯨꯅ ꯖꯣꯟ ꯊꯣꯝꯁꯟ ꯍꯥꯏꯕ
ꯋꯤꯂꯤꯌꯝ ꯖꯣꯟ ꯊꯣꯡꯁ
ꯋꯤꯂꯦ ꯑ ꯖꯤ ꯋꯤꯂꯦꯟ ꯑ ꯈꯔꯗꯤ ꯊꯣꯡꯈꯧꯕ ꯖꯟ
ꯑꯗꯒꯤ ꯐꯣꯛ ꯂꯣꯔꯤꯁꯃꯁ
ꯑꯗꯨꯗꯤ ꯈꯪꯗꯦ
ꯑꯁꯤꯅ ꯍꯥꯟꯁ ꯃꯣꯁꯔ ꯑꯁ
ꯍꯥꯟꯁ ꯃꯣꯁꯔ
ꯐꯪꯏ
ꯎ
ꯂꯦ ꯑꯗꯨꯅꯠ ꯑꯩ ꯑ ꯆꯤꯌꯝꯃꯒ ꯂꯩ ꯐꯣ ꯐꯣꯛ ꯂꯥꯠꯇꯤꯟ ꯑꯃꯒ ꯂꯩ ꯐꯣꯛ ꯂꯥꯏꯠ
ꯈꯨꯛ ꯂꯥꯏꯠ
ꯊꯤꯖꯤꯅ ꯗꯣꯟ ꯑꯣꯗꯔ
ꯇꯣꯟꯌꯨꯗꯔ
ꯎꯝ
ꯎꯝ ꯎꯝ ꯍꯥꯏꯗꯣ ꯏꯁꯤꯜꯂꯒ ꯊꯝꯍꯧꯕꯒꯨꯝꯕ ꯅꯠꯇꯕꯅꯤꯅꯅꯦ
ꯎꯝ
ꯌꯦꯌꯦ ꯗꯥꯏꯔꯦ ꯍꯦꯛꯇ ꯍꯪꯖꯤꯜꯂꯛꯄꯖꯤꯅꯗꯤ ꯑꯈꯣꯏ ꯊꯃꯣꯏꯖꯤꯗ ꯑꯝ ꯍꯥꯎꯋꯤ
ꯍꯦꯟꯖꯤꯜꯂꯀꯗꯣꯔꯦ ꯃꯨꯈꯣꯏꯒꯤ ꯍꯦꯛꯇ
ꯀꯌꯥ ꯗꯦꯕ
ꯍꯉꯛꯄ ꯌꯥꯕꯦ ꯉꯠ ꯗꯅꯦ ꯑꯩꯅ ꯍꯥꯏꯁꯤ ꯅꯪꯅ ꯄꯩꯈꯥ ꯊꯥꯒꯦ ꯍꯥꯏꯗꯤ ꯁꯤꯖꯦ ꯑꯗꯨꯝ ꯄꯥꯗꯣꯔꯕ
ꯅꯤ ꯈꯪꯉꯅꯤ
ꯑꯝ
ꯗ ꯀꯣꯏ ꯀꯣꯆꯤꯟꯇꯧꯕꯗꯣ ꯌꯥꯎꯔꯛꯇ ꯃꯥꯜ ꯀꯁꯕꯤꯕꯣꯏ ꯑꯣꯏꯁꯤꯂꯗꯦ ꯇꯔꯛꯑꯔꯣꯏꯗ
ꯕꯥꯏꯂꯤꯅꯤ ꯔꯨꯁꯤꯌꯥꯒꯤ ꯕꯥꯏꯂꯤꯅꯤ
ꯔꯨꯁꯤꯌꯥꯒꯤ ꯕꯥꯜꯅꯤꯅꯤ ꯎꯝꯃ ꯍꯥꯏꯗꯤ ꯇꯨꯝ ꯎꯔ ꯂꯩꯕ ꯅꯠꯇꯃꯤꯅꯅꯦ ꯑꯗꯨꯗꯤ ꯍꯥꯏꯔꯒ ꯑꯗꯨꯝ ꯆꯠꯈꯤꯕꯅꯤꯅꯅꯦ ꯑꯗꯏ ꯍꯎꯕꯒꯨꯝꯕ ꯅꯠꯇꯃꯤꯅ ꯄꯔꯥꯅꯤꯟ ꯍꯥꯏꯅ ꯇꯧꯕ ꯂꯩꯌꯣꯗꯨꯗꯤ ꯍꯧꯖꯤꯛꯀꯤ ꯁꯤꯜꯂꯦꯂꯤ ꯀꯥꯂꯦ ꯕꯂꯥꯗꯖꯨ ꯀꯥꯎꯊꯣꯛꯈꯤꯕ ꯌꯥꯔꯤ ꯄꯣꯠ
ꯗꯤ ꯍꯪꯉꯛꯑꯣꯏ ꯂꯥꯏꯃꯜꯂꯤ
ꯍꯩꯃ ꯑꯩꯅ ꯁꯨꯛ ꯌꯥꯝ ꯊꯋꯥꯏ ꯇꯥꯅ ꯀꯟ ꯇꯧꯔꯒ
ꯃꯥꯏ ꯍꯌꯦꯡ ꯂꯥꯏꯟ ꯃꯁꯤꯡꯒꯨꯝꯕ ꯍꯌꯀꯗ꯭ꯔꯥ
ꯀꯩꯕꯣ ꯀꯔꯤ ꯂꯥꯏꯟ
ꯃꯩ ꯑꯁ ꯃꯥꯒꯤ ꯀꯤꯀꯤ ꯂꯥꯏꯟꯗꯣ
ꯖꯔꯤꯗ ꯌꯥꯝ ꯂꯨꯏꯗ ꯂꯥꯏꯔꯤꯛ ꯇꯝꯕꯁꯤ
ꯂꯨꯕꯅꯤ
ꯑꯩꯈꯣꯏꯁꯤꯁꯤ ꯑꯃꯁꯨ ꯐꯔꯥ ꯐꯔꯥ ꯑꯣꯟꯗ ꯅꯣꯛ ꯂꯩꯔ ꯃꯥꯜꯦ ꯋꯥꯔꯤꯁ ꯂꯩ ꯆ ꯃꯁꯅꯀꯅꯤ
ꯁ ꯁꯔ ꯐꯔ ꯐꯔ ꯋꯥꯣꯂ
ꯁꯥꯟꯅ꯭ꯔ
ꯇꯁ
ꯅꯅꯥꯀꯣ ꯄꯠꯂꯦ ꯂꯥꯏꯔꯕꯤꯒꯤ ꯅꯥꯀꯣꯡ ꯑꯃ ꯄꯥꯜꯂꯛꯇꯅ
ꯃꯔꯛ ꯃꯔꯛꯇ ꯏꯁꯩ ꯑꯃ ꯍꯥꯞꯆꯤꯜꯂꯛꯄ ꯁꯦ ꯄꯂ ꯁꯝꯗꯤ ꯁꯝ ꯀꯣ ꯍꯥꯏꯜ
ꯁꯤ ꯀꯣꯜꯁꯦ ꯇꯥꯔꯒ ꯃꯤꯅꯦ ꯊꯃꯣꯏ ꯀꯥꯏꯕꯁꯨ ꯁꯣꯏꯈꯦ
ꯃꯥ ꯐꯣꯛ ꯂꯣꯟꯒꯤ ꯑꯥꯏꯗꯤꯌꯥ ꯂꯩꯔꯝꯗꯕ ꯇꯥꯔꯒꯁꯨ ꯂꯩꯈꯠꯂꯛꯛꯇꯣꯏꯅꯤ
ꯎꯥ ꯑꯩꯒꯤꯗ ꯃꯣꯏꯗꯥ ꯦꯁꯤ ꯀ ꯂ
ꯍꯥꯏ
ꯂꯥꯏꯔꯤꯛꯀꯤ ꯃꯉꯥꯜꯗꯤ ꯂꯣꯏꯝ ꯐꯪꯍꯟꯅꯤꯗꯅ
ꯑꯗꯩ ꯅꯪ ꯈꯪꯕ꯭ꯔꯥ ꯍꯪꯉꯛꯀꯦꯀꯣ ꯑꯩ ꯑꯃ ꯑꯦꯊꯣꯂꯣꯖꯤꯀꯦꯜ ꯁꯀꯨꯜꯟ꯭ꯔꯣꯄꯣꯖꯤꯦꯜ꯭ꯀꯜ ꯇꯧꯕꯤꯗꯣꯪꯉꯛ꯭ꯔꯥ
ꯈꯪꯗꯦ ꯃꯤꯆꯦ ꯅꯪꯕꯨ ꯑꯩ ꯐꯣꯛ ꯂꯨꯔꯝ ꯇꯝꯃꯛꯇ ꯑꯩꯁꯦ ꯃꯪꯒꯨꯝꯕꯗꯤ ꯅꯪꯅ ꯍꯥꯏꯗꯣ
ꯁꯤ ꯈꯪꯗꯕ ꯌꯥꯗꯕꯅꯦꯕ
ꯑꯣꯏ ꯑꯗꯣ ꯍꯧꯖꯤ ꯀ꯭ꯂꯥꯁ ꯇꯨꯗ ꯂꯥꯏꯔꯤꯛ ꯑꯃ ꯑꯣꯏꯅ ꯊꯤꯛ ꯏꯆꯦꯅ ꯍꯧꯖꯤꯛ ꯍꯥꯏꯖꯤꯜꯂꯛꯄꯗꯣ ꯑꯩ ꯉꯍꯥꯛꯇꯪꯒꯤꯗꯤ ꯈꯪꯉꯝꯕ ꯌꯥꯏꯑꯕ ꯑꯗꯣ ꯍꯥꯏꯗꯤ ꯑꯩꯈꯣꯏꯅ ꯗꯥꯏꯔꯦꯛ ꯑꯣꯏꯅ ꯇꯝꯃꯛꯑꯒ ꯊꯦꯡꯅꯔꯛꯄꯗ ꯇꯝꯕꯤꯗꯅꯦ ꯑꯗꯨꯝ ꯀꯥꯎꯈꯤꯗꯧ ꯃꯥꯜꯂꯦꯕ ꯈꯪꯗꯦꯅ ꯇꯧꯔꯤꯁꯦ
ꯂꯦꯕꯤ ꯏꯁꯇ꯭ꯔꯣꯁ ꯇꯥꯕ꯭ꯔꯥ ꯅꯪ ꯂꯦꯕꯤ ꯏꯁꯇ꯭ꯔꯣꯁ
ꯃꯦꯕꯤ ꯁꯇꯣꯁ
ꯎꯝ
ꯍ ꯁꯔ
ꯅꯍꯣꯏ ꯗꯦꯕꯤ ꯁ ꯔꯣꯁ
ꯑꯦ ꯇꯥꯡ ꯃꯥꯔ ꯈꯖ
ꯑꯗꯒꯤ ꯕ꯭ꯂꯥꯗꯤꯃꯤꯔ ꯚ ꯄ꯭ꯔꯣꯞꯇꯣ ꯇꯥꯕ꯭ꯔꯥ
ꯕ꯭ꯔꯥꯖꯜ ꯕ꯭ꯔ ꯑꯗꯨꯔꯤ ꯇ
ꯕ꯭ꯂꯥꯗꯤꯃꯤꯔ ꯄ꯭ꯔꯣꯛ ꯍꯥꯏꯕꯗꯤ ꯚꯤ ꯄ꯭ꯔꯣꯛ
ꯎꯝ
ꯁ ꯑꯦꯂꯟ ꯗꯦꯟꯗꯤꯁ
ꯑꯦꯁꯥꯔ
ꯑꯗꯨꯗꯒꯤ ꯏꯁꯇꯤꯞ ꯊꯣꯝꯁꯟ
ꯇ ꯆ ꯇꯥꯔꯦ
ꯃꯥꯗꯤ ꯀꯩꯅꯣꯗ ꯐꯥꯎꯕꯅꯦ ꯐꯨꯡꯒꯥ ꯋꯥꯔꯤꯗ ꯏꯁꯤꯁꯇꯤ ꯊꯣꯁꯟꯕꯗꯤ ꯎꯝ
ꯎꯝ ꯃꯣꯏꯒꯤ ꯍꯥ ꯋꯥꯔꯤꯔꯤꯒꯨꯝꯕꯗꯤ ꯍꯟꯗꯣꯛꯈꯤꯣꯏꯅꯦꯕ
ꯃꯣꯏ ꯊꯤꯑꯣꯣꯔꯤ ꯁꯥꯒꯠꯄꯤꯒꯨꯝ ꯌ ꯑꯣꯏꯕꯅꯦ
ꯑꯣ ꯊꯤꯑꯣꯔꯤ ꯈꯔ ꯂꯩꯔꯤꯕꯣ
ꯊꯤꯑꯣꯔꯤ ꯃꯌꯥꯝ ꯂꯩꯌꯦ ꯏꯁꯇꯝ ꯆꯦꯂꯦꯜ ꯊꯤꯌꯣꯔꯤ
ꯈꯪꯗꯔꯦꯗꯥ ꯇꯥꯔꯤꯁꯦ
ꯌꯥꯜꯂꯤ
ꯑꯩꯗꯤ ꯑꯋꯥꯕ ꯑꯃꯗꯤ ꯑꯣꯏꯔꯤꯁꯦ